ꯍꯜꯂꯣ
ꯍꯜꯂꯣ
ꯀꯩꯗꯧꯔꯤꯅꯣ꯫
ꯀꯩꯁꯨꯝ ꯇꯧꯗꯦ ꯄꯣꯊꯥꯔꯝꯕꯅꯦ꯫
ꯅꯨꯡꯉꯥꯏꯔꯤꯕ꯭ꯔꯣ꯫
ꯅꯨꯡꯉꯥꯢꯔꯤ꯫
ꯀꯩ ꯊꯕꯛ ꯇꯧꯕꯤꯒꯦ ꯍꯧꯖꯤꯛꯅ ꯄꯣꯊꯥꯔꯤꯅꯣ꯫
ꯑꯁ ꯀꯩꯁꯨ ꯊꯕꯛ ꯇꯧꯗꯦꯗ ꯇꯧꯐꯝ ꯈꯪꯗꯕ ꯁ꯫ ꯇꯧꯐꯝ ꯊꯕꯛ ꯂꯩꯇꯕꯩ ꯁꯨꯝ ꯄꯣꯊꯥꯔꯝꯕꯅꯦꯕ꯫
ꯌꯨꯝꯗ ꯂꯩꯃꯟꯕꯒꯤ ꯋꯥꯕꯒꯤ ꯄꯣꯊꯥꯕ꯭ꯔꯥ꯫
ꯎꯝ꯫
ꯑꯩꯌꯥ ꯅꯨꯡꯉꯥꯢꯌꯦ ꯁꯤꯗꯤ꯫
ꯅꯨꯡꯉꯥꯏꯕꯅꯦ꯫
ꯅꯨꯡꯉꯥꯏꯕ ꯄꯥꯎꯅꯤꯅꯦ꯫
ꯎꯝ꯫
ꯀꯔꯤ ꯀꯔꯤ ꯏꯟꯖꯥꯡ ꯆꯥꯕꯤꯔꯦ꯫
ꯏꯔꯣꯝꯕ꯫
ꯍꯜꯂꯣ꯫
ꯢꯔꯣꯝꯕ ꯆꯥꯏꯌꯦ꯫ ꯇꯥꯗꯔꯣ꯫ ꯍꯜꯂꯣ꯫ ꯍꯜꯂꯣ꯫ ꯍꯜꯂꯣ ꯍꯜꯂꯣ ꯍꯜꯂꯣ꯫